ꯍꯜꯂꯣ
ꯅꯣꯡ ꯀꯟꯅ ꯆꯨꯕ꯭ꯔꯣ
ꯑꯣꯏ ꯅꯨꯉꯥꯏꯔꯦ
ꯏ ꯅꯨꯡꯉꯥꯏꯔꯦ ꯌꯥꯏ ꯕꯣꯜ ꯌꯦꯡꯕ ꯌꯦꯡꯉꯣꯏꯗ꯭ꯔꯣ ꯅꯪꯗꯤ
ꯌꯦꯡꯒꯅꯤ ꯄꯨꯡ ꯇꯥꯗ꯭ꯔꯤꯅ ꯑꯗꯣ
ꯑꯗꯨ ꯇꯥꯔꯅꯤꯅ ꯀꯨꯏꯔꯔꯣꯏ
ꯏꯁ ꯎꯗ ꯇꯥꯔꯝꯊꯔꯣꯏꯗ ꯄꯨꯡ ꯔꯣ ꯃꯈꯥꯏꯗ ꯍꯧꯒꯗꯕꯦ
ꯑꯗꯣ ꯃꯣꯏꯗꯣ ꯆꯪꯅꯤ ꯆꯪꯂꯝꯒꯅꯤꯗ ꯍꯧꯖꯤꯛꯁꯦ
ꯍꯥꯥ
ꯃꯣꯏꯗꯣ ꯕꯣ ꯁꯥꯟꯅꯅꯤꯡꯉꯥꯏ ꯆꯪꯗꯤ ꯆꯪꯉꯝꯃꯨꯅꯦꯕ
ꯍꯣꯏ ꯃꯣꯏ ꯏꯁꯥ ꯏꯁꯛꯄ ꯈꯣꯠꯇ ꯑꯃꯨꯛ ꯇꯧꯒꯅꯤꯗ ꯃꯣꯏ ꯂꯦꯠ ꯑꯣꯏꯕ
ꯑꯥ
ꯑꯗꯨ ꯂꯣꯏꯔꯒ
ꯑꯗꯨꯒꯨꯝꯕ ꯌꯦꯡꯅꯤꯡꯗꯦ ꯅꯪꯗꯤ
ꯑꯁ ꯌꯦꯡꯅꯤꯡ ꯗꯦꯗꯒꯨꯝꯗꯣ ꯃꯇꯝ ꯃꯥꯡꯉꯦꯕ ꯅꯪꯕꯨ ꯋꯥꯔꯤ ꯁꯥꯕꯗꯨꯅ ꯄꯥꯝꯃꯦ
ꯏ ꯌꯥ ꯀꯩ ꯀꯩ ꯍꯥꯏꯔ ꯌꯥꯝ ꯁꯥꯟꯅꯅꯤꯡꯕ ꯀꯨꯝꯅ ꯑꯦ ꯅꯨꯡꯉꯥꯏ ꯍꯥꯏꯒꯦꯔꯥ ꯋꯥꯔꯤ ꯁꯥꯅꯤꯡꯕꯗꯧꯅ
ꯑꯗꯨꯗꯅꯦꯦ ꯅꯪ ꯍꯔꯤ ꯁꯥꯔꯗꯤꯦ ꯅꯨꯃꯤꯠ ꯉꯥꯅꯨꯐꯥꯎ ꯁꯥꯕ ꯌꯥꯏꯗ
ꯏꯁ ꯆꯤꯟꯊꯤꯕ ꯍꯧꯔꯦ ꯇꯨ ꯆꯤꯟꯊꯤꯕ ꯅꯨꯡꯉꯥꯏꯕ꯭ꯔꯣ
ꯃꯤꯅ ꯑꯁꯦꯡꯕ ꯍꯥꯏꯔꯗꯤ ꯆꯤꯟꯊꯤꯕ ꯆꯤꯟꯊꯤꯕ ꯍ ꯁꯤꯟꯁꯤꯤꯕꯤ
ꯅꯅꯦ ꯆꯤꯟꯊꯤꯕ
ꯑꯩ ꯀ ꯑꯩ ꯀꯃꯥꯏꯁꯅꯤ ꯊꯦꯕꯕꯥ
ꯇꯤꯟꯊꯔ ꯂꯩ ꯑꯗꯨꯗꯤ ꯑꯇꯩꯩꯁꯨ
ꯁ ꯑꯩꯥꯏꯕꯣ ꯁꯤꯅꯤꯌꯥꯅ ꯊ꯭ꯔꯤꯕꯒꯨꯝꯅ ꯑꯩꯗ ꯍꯧꯅꯆꯤꯟ ꯀꯩꯅꯣ ꯇꯧꯕ ꯂꯩꯔꯝꯃꯔꯣꯏꯀꯣ ꯁꯤꯒꯤꯗ
ꯄꯕꯤ ꯌꯥꯑ ꯀꯣꯏ ꯄꯏ ꯄ ꯍꯣꯏꯁꯨ ꯆꯤꯟꯊꯤꯂꯗ
ꯑꯁ ꯏꯄꯥꯇ ꯑꯣꯟꯁꯤꯦ ꯦꯔꯥꯅꯤꯅꯦ
ꯑꯩꯒꯤ
ꯉꯁꯋꯥꯏꯗꯒꯤ ꯄꯋꯥꯔ ꯕꯦꯡꯗ ꯆꯥꯔꯖ ꯇꯧꯍꯧꯔꯒ ꯃꯥꯅ ꯅꯨꯡꯉꯥꯏꯅ ꯁꯠꯠꯇꯣꯛꯄꯤꯔꯝꯃꯦ
ꯎꯝ
ꯍꯧꯖꯤꯛ ꯑꯝꯇ ꯂꯩꯇ꯭ꯔꯦ
ꯑꯥ
ꯕꯤꯗꯥꯅꯤ ꯑꯗꯨ ꯀꯃꯥꯏꯅ ꯇꯧꯕ ꯇꯥꯔꯦ ꯑꯩ
ꯈꯪꯗꯅ ꯂꯩꯔꯔꯕꯅꯤꯃꯣ
ꯍꯥꯥ
ꯈꯪꯗꯕ ꯌꯣꯏꯔꯕꯅꯦꯕ
ꯍꯣꯏꯗ ꯈꯪꯉꯝꯃꯔꯣꯏ ꯃꯥ ꯅꯨꯄꯤ ꯊꯤꯕꯁꯨ ꯍꯩꯇꯕꯅꯦꯅ
ꯑꯣ ꯅꯨꯄꯤ ꯊꯤꯔꯣ ꯃꯥꯗꯤ
ꯍꯥꯥ
ꯅꯨꯄꯤ ꯊꯤꯔꯣꯏ ꯍꯥꯏꯕ꯭ꯔꯣ
ꯊꯤꯗꯧ ꯃꯥꯟꯗ꯭ꯔꯦꯅ ꯆꯍꯤ ꯌꯥꯡꯈꯩ ꯁꯨꯔꯃꯅꯤ
ꯑꯣ
ꯑꯗꯨ ꯃꯥꯅ ꯈꯟꯕ ꯋꯥꯈꯜꯗꯣ ꯀꯔꯤꯗ ꯈꯪꯗꯦ
ꯑꯗꯣ ꯃꯥꯗꯣ ꯊꯤꯅꯤꯡꯕ ꯅꯠꯇ꯭ꯔꯒ ꯃꯥꯅ ꯄꯥꯝꯕ ꯃꯥꯕꯨ ꯄꯥꯝꯕ ꯃꯥꯁꯨ ꯂꯩꯇꯕꯒꯤꯔꯣ ꯃꯣꯏꯒꯤ ꯃꯇꯝꯗ
ꯈꯪꯗꯦ ꯑꯃꯗꯤ ꯌꯥꯝ ꯅꯨꯡꯁꯤꯕ ꯂꯩꯔꯝꯕ ꯃꯥꯜꯂꯦ ꯑꯗꯨ ꯀꯥꯏꯅꯕꯒꯤꯔ ꯈꯪꯗꯦ
ꯑꯣ ꯑꯗꯨꯒꯤ ꯃꯥꯒꯤ ꯃꯥꯗꯣ ꯊꯤꯔꯣꯏ ꯍꯥꯏꯔꯒ ꯊꯤꯗꯕ ꯃꯥꯜꯂꯦ ꯑꯗꯨꯗꯤ ꯀꯣ ꯀꯥꯏꯅꯕꯒꯤ
ꯑꯗꯨꯅꯤ ꯅꯨꯄꯥ ꯍꯥꯏꯁꯤꯗꯤꯀꯣ
ꯎꯝ
ꯃꯥꯅ ꯃꯣꯏꯅ ꯅꯨꯡꯁꯤ ꯈ꯭ꯋꯥꯏꯗꯒꯤ ꯅꯨꯡꯁꯤꯖꯕ ꯄꯥꯝꯖꯕ ꯃꯤꯗꯨ ꯊꯨꯡꯅꯗꯦꯕꯀꯣ ꯅꯨꯄꯥꯗꯤ
ꯎꯝ
ꯑꯗꯨꯒꯤꯅꯦ ꯁꯦꯡꯅꯕꯨ ꯅꯨꯡꯁꯤꯗ꯭ꯔꯗꯤ ꯅꯨꯄꯥꯅ ꯊꯝꯃꯣꯏ ꯀꯩꯅꯣ ꯇꯧꯋꯦ ꯍꯥꯏ ꯊꯃꯣꯏ ꯁꯦꯡꯕ ꯍꯦꯂꯦ ꯍꯥꯏꯗ
ꯎꯝ
ꯎꯝ ꯑꯁ ꯃꯁꯤ ꯅꯍꯥꯟꯗꯒꯤꯀꯣ
ꯑꯝ
ꯀꯥꯡ ꯆꯤꯛꯑꯦ ꯀꯥꯡ ꯆꯤꯛꯑꯦ ꯒꯨꯠ ꯅꯥꯏꯠ ꯊꯥꯅꯤꯉꯥꯏ ꯂꯩꯇ ꯑꯝꯇ ꯊꯥꯗꯕꯤꯗ ꯇꯨꯝꯕꯅꯦꯕ
ꯎꯝ
ꯕꯣꯜ ꯁꯥꯟꯅꯕꯁꯦ ꯂꯣꯏꯗꯧꯔꯦ ꯍꯥꯏꯔ ꯀꯥꯟꯗꯨꯗ ꯒꯨꯠ ꯅꯥꯏꯠ ꯑꯥꯃꯥ ꯂꯩꯔꯝꯕ ꯋꯥꯅꯤꯗ
ꯍꯝ ꯍꯝ ꯌꯥꯝ ꯆꯥꯅꯩꯅꯦ
ꯍꯥꯥ
ꯌꯥꯝ ꯆꯥꯅꯩ ꯕ
ꯑꯗꯨꯅꯦ ꯑꯁ ꯃꯥꯒꯤ ꯂꯣꯏꯔꯦ ꯌꯨꯝꯁꯨ ꯋꯥꯏ ꯑꯝꯇ ꯁꯤꯠꯊꯣꯛꯇꯕꯅꯤꯅ ꯈꯨꯃꯣꯠꯇꯣ
ꯁꯤꯠꯄ ꯌꯥꯗꯦ ꯅꯪ
ꯑꯩꯒꯤ ꯌꯨꯝꯁꯨ ꯅꯠꯇꯅ
ꯅꯪꯒꯤ ꯌꯨꯝ ꯅꯠꯇꯦ ꯍꯥꯏꯔꯗꯤ ꯁꯦꯠꯄ ꯌꯥꯗꯕ꯭ꯔꯣ ꯁꯤꯠꯀꯅꯨ ꯍꯥꯏꯕ ꯋꯥ ꯂꯩꯕ꯭ꯔꯥ
ꯑꯗꯨ ꯑꯣꯏꯔꯁꯨ ꯏꯁ ꯑꯩꯗꯤ ꯅꯨꯡꯗꯥꯡꯗ ꯈꯛꯇꯪ ꯁꯨꯝ ꯕꯣꯟ ꯌꯦꯡꯅꯤꯡꯉꯥꯏ ꯀꯥꯔꯛꯄꯗꯨꯕꯨ
ꯑꯗꯨ ꯅꯪ ꯇꯨꯡꯕꯅꯤꯅ ꯑꯗꯨꯗ
ꯇꯨꯝꯃꯁꯨ ꯑꯩꯗꯤ ꯇꯨꯝ ꯌꯥꯔꯗꯤ ꯇꯨꯝꯃꯣꯏ ꯍꯣꯂꯦꯟ ꯕꯣꯟ ꯌꯦꯡꯕ ꯂꯣꯏꯔꯗꯤ ꯑꯃꯨꯛ ꯆꯠꯀꯅꯤ
ꯑꯦ ꯅꯪꯒꯤ ꯌꯨꯝꯒ ꯃꯥꯒꯤ ꯌꯨꯝꯗꯣ ꯌꯥꯝ ꯂꯥꯞꯇꯕ꯭ꯔꯣ
ꯌꯥꯝ ꯂꯥꯞꯄꯦꯗ ꯃꯤꯅꯤꯠ ꯃꯉꯥꯃꯨꯛ ꯆꯠꯕꯅꯤ
ꯃꯤꯅꯤꯠ ꯃꯉꯥꯗꯤ ꯌꯝꯃꯤꯍꯦ
ꯑꯩꯅ ꯊꯨꯅ ꯆꯠꯂꯗꯤ ꯃꯤꯅꯤꯠ ꯃꯉꯥ ꯁꯨꯔꯣꯏ ꯑꯩ ꯂꯝꯕꯤ ꯆꯠꯂꯗꯤ ꯌꯥꯝ ꯊꯨꯅ ꯆꯠꯂꯦꯕ ꯑꯗꯨꯒꯤ
ꯅꯨꯡꯗꯥꯡꯗꯨꯕꯨ ꯑꯗꯨꯃꯥꯏꯅ ꯆꯠꯄ ꯍꯧꯅꯕ꯭ꯔꯣ
ꯑꯗꯨ ꯁꯤꯗ ꯇꯨꯝꯃꯗꯤ
ꯑꯌꯨꯛ ꯉꯟꯇꯥ ꯑꯃꯨꯛ ꯍꯧꯒꯠꯀꯅꯤ ꯑꯗꯨꯒꯤ ꯇꯜꯂꯦꯕ ꯌꯨꯝꯗꯨꯗ ꯅꯨꯡꯉꯥꯏꯅ ꯇꯨꯝꯃꯒ ꯅꯪꯅ ꯀꯣꯜ ꯇꯧꯔꯛꯄ ꯉꯥꯏꯔ ꯇꯨꯝꯕꯗꯨꯅ ꯅꯨꯡꯉꯥꯏꯕ
ꯅꯠꯇꯦ ꯑꯗꯨꯁꯨ ꯇꯨꯝꯃꯥꯒ ꯊꯦꯡꯅ ꯍꯧꯒꯠꯄ ꯌꯥꯗꯦ
ꯑꯗꯨ ꯁꯤꯒꯤ ꯑꯈꯣꯏꯒꯤ ꯌꯨꯝ ꯅꯠꯇꯃꯤꯅ ꯋꯥꯈꯜꯗꯨ ꯑꯗꯨꯝ ꯉꯟꯇꯥ ꯍꯧꯒꯠꯅꯤꯡꯉꯦꯕ ꯃꯤ ꯌꯨꯝꯗ ꯇꯨꯝꯕ ꯆꯠꯂꯒ
ꯏꯁ ꯃꯤ ꯌꯨꯝ ꯍꯥꯏꯌꯦ ꯅꯪꯒꯤ ꯏꯄꯥꯇꯣꯟꯒꯤ ꯌꯨꯝꯗꯨꯕꯨ ꯃꯤꯒꯤ ꯌꯨꯝ ꯍꯥꯏꯕ ꯌꯥꯕ꯭ꯔꯣ ꯑꯩꯗꯤ ꯑꯩꯈꯣꯏꯒꯤ ꯏꯆꯦꯒꯤ ꯌꯨꯝꯗ ꯂꯩꯔꯗꯤ ꯑꯩꯒꯤ ꯑꯩꯒꯤ ꯌꯨꯝꯕꯨꯅ ꯑꯗꯨꯝ ꯈꯜꯂ ꯂꯩꯗ
ꯑꯗꯨ ꯑꯣꯏꯔꯁꯨꯀꯣ
ꯀꯩꯁꯨ ꯀꯩꯅꯣ ꯇꯧꯕ ꯂꯩꯇꯦ
ꯁꯤꯗ ꯊꯦꯡꯅ ꯍꯧꯒꯠꯀꯅꯤ ꯑꯗꯨꯗ ꯀꯣꯝꯃꯒ ꯆꯥꯛ ꯆꯥꯔꯅꯤ ꯑꯃꯨꯛ ꯂꯧ ꯆꯜꯂꯅꯤꯉꯥꯏ ꯇꯧꯔꯅꯤ ꯑꯗꯨ ꯁꯔꯨꯛꯄꯨꯗꯤ ꯑꯥꯗ ꯇꯨꯝꯃꯒꯅ ꯈꯨꯗꯛꯇ ꯍꯧꯒꯠꯂ ꯆꯥꯛ ꯆꯥꯔꯒ ꯂꯧ ꯆꯞꯗꯨꯅꯗꯤ
ꯑꯗꯨ ꯌꯥꯏꯅ ꯑꯗꯨ ꯊꯦꯡꯅ ꯍꯧꯒꯠꯂꯁꯨ ꯍꯦꯛ ꯅꯪ ꯄꯨꯡ ꯃꯉꯥ ꯑꯦ ꯀꯩꯅꯣ ꯃꯤꯅꯤꯠ ꯃꯉꯥ ꯐꯥꯎ ꯆꯠꯇꯦ ꯍꯥꯏꯕ ꯅꯠꯇ꯭ꯔꯣ ꯆꯠꯂꯣ ꯑꯗꯨꯗꯤ ꯆꯞ ꯃꯥꯟꯅꯩꯗ
ꯑꯪꯗꯤ ꯀꯥꯏꯗ ꯇꯨꯝꯍꯟꯅꯤꯡꯕ꯭ꯔꯥ ꯍꯥꯏꯌꯣ ꯅꯪ
ꯂꯝꯕꯤꯗ ꯇꯨꯝꯃꯣ
ꯑꯣ ꯑ ꯍ ꯍ ꯍ
ꯍꯨꯝ ꯍꯍ ꯌꯥꯝ ꯉꯥꯡꯉꯦ
ꯍꯥꯏꯗꯤ ꯁꯤꯗꯗꯤ ꯀꯥꯡꯈꯟ ꯂꯩꯇꯦꯕꯀꯣ
ꯑꯣꯛ ꯑꯣꯛꯁꯤꯡꯒ ꯇꯨꯃꯤꯟꯅꯧ ꯀꯥꯡꯈꯜꯗꯣ ꯄꯨꯔꯒ ꯆꯠꯂꯣ ꯑꯣꯛꯀꯥ ꯇꯨꯝꯃꯤꯟꯅꯧ
ꯃꯤꯅ ꯑꯁꯦꯡꯕ ꯍꯥꯡꯉꯒꯅ ꯁꯤꯅ ꯐꯥꯒꯤꯗꯨꯝ ꯇꯥꯍꯜꯂꯦ
ꯐꯥꯒꯤ ꯅꯠꯇꯦꯍꯦ
ꯐꯥꯒꯤ ꯅꯠꯇꯦ ꯑꯣꯛꯀ ꯇꯨꯝꯃꯨ ꯍꯥꯏꯕ꯭ꯔꯥ ꯑꯗꯨꯗꯤ
ꯎꯝ
ꯇꯨꯝꯒꯦ ꯇꯨꯝꯒꯦ
ꯍꯨꯡ
ꯇꯨꯝꯒꯤꯀꯣ
ꯐꯖꯅ ꯇꯨꯝꯔꯝꯃꯅꯤ
ꯑꯣꯀ ꯇꯨꯝꯃꯒ ꯅꯪꯕꯨ ꯃꯪꯕ꯭ꯔꯥ ꯌꯦꯡꯒꯦ
ꯍꯨꯡ ꯍꯥ ꯍꯥ ꯍꯍ ꯍꯥ ꯍꯥ ꯍꯥ ꯀꯤꯖꯩꯍꯦ
ꯑꯍꯤ ꯍꯤ ꯍꯤ ꯀꯤꯖꯩ ꯀꯥꯏꯅ
ꯍ
ꯎꯝ ꯀꯔꯝꯕ ꯆꯍꯤꯗꯔ ꯀꯥꯎꯔꯦ ꯑꯩꯗꯣ
ꯎꯝ
ꯑꯩꯒꯤ ꯃꯪꯗ ꯊꯔꯣꯏ ꯌꯥꯝ ꯆꯨꯞꯂꯝꯕꯅꯦꯕ
ꯎꯝ
ꯑꯌꯨꯛ ꯍꯧꯒꯠꯂꯒ ꯂꯣꯛ ꯈꯨꯕ ꯋꯥꯅꯤꯅꯦ
ꯍꯨꯝ ꯑꯗꯣ ꯊꯔꯣꯏ ꯑꯦ ꯀꯩꯅꯣ ꯃꯪꯗ ꯊꯔꯣꯏꯒꯨꯝꯕ ꯎꯔꯗꯤ ꯅꯣꯛ ꯈꯨꯋꯦ ꯍꯥꯏꯌꯦ
ꯎꯝ ꯈꯪꯗ꯭ꯔꯣ ꯅꯪ
ꯐꯥꯎꯋꯦ ꯍꯥꯏꯔꯛ ꯑꯗꯨꯗꯤ ꯁꯁ
ꯍꯨꯡ ꯍꯍ ꯆꯥꯛꯀꯨꯝꯕ ꯑꯣꯛꯁꯥꯒꯨꯝꯕ ꯆꯥꯔ ꯂꯩꯔꯁꯨꯀꯣ ꯂꯣꯛ ꯈꯨꯒꯟꯕꯅꯦ
ꯑꯣ ꯑꯩꯗꯤ ꯇꯨꯝꯅꯤꯡ ꯈ꯭ꯔꯦꯕꯣ ꯍꯧꯖꯤꯛꯇꯤ ꯍꯥ ꯍꯥ ꯍꯥ ꯍꯍ ꯍꯍ ꯑꯥ
ꯎꯝ
ꯑꯩꯒꯤ ꯀꯩꯅꯣ ꯑꯩꯒꯤ ꯈꯣꯟꯖꯦꯜꯗ ꯊꯨꯡꯉꯥꯏꯈ꯭ꯔꯦ ꯍꯍ
ꯈꯪꯉꯦ ꯈꯪꯉꯦ ꯃꯈꯣꯟꯒꯁꯦ ꯌꯥꯝ ꯍꯧꯅ ꯍꯥꯏꯔꯝꯕꯗꯣ ꯍꯧꯖꯤꯛꯇꯤ ꯃꯊꯟꯇ ꯑꯗꯨꯝ ꯇꯞꯊꯈ꯭ꯔꯦꯕ
ꯉꯝꯗ꯭ꯔꯦ ꯉꯝꯗ꯭ꯔꯦ ꯃꯇꯝꯗꯨ ꯂꯥꯛꯈ꯭ꯔꯦ
ꯑꯩ ꯅꯪꯕꯨ ꯑꯉꯛꯄ ꯑꯃ ꯂꯩꯅꯦ
ꯀꯩꯅꯣ
ꯑꯌꯨꯛ ꯉꯟꯇꯥ ꯍꯧꯒꯠꯂꯒ ꯀꯣꯜ ꯇꯧꯔꯁꯨ ꯅꯪꯗꯣ ꯎꯝ ꯄꯥꯏꯈꯠꯁꯨ ꯌꯥꯝ ꯇꯨꯝꯅꯤꯡꯕ ꯃꯑꯣꯡ ꯇꯧꯗꯦꯕ ꯀꯣ
ꯍꯜꯂꯣ ꯍꯥꯏꯒꯦꯔꯣ ꯑꯗꯨꯗꯤ
ꯍꯥꯏꯕꯨ ꯂꯩꯗꯨꯅ ꯌꯥꯝ ꯇꯨꯝꯅꯤꯡꯉꯒ ꯈꯨꯝꯕ ꯃꯑꯣꯡ ꯑꯃ ꯂꯩꯗꯅ
ꯑꯁ ꯃꯤꯅ ꯈꯣꯠꯇꯔꯒ ꯌꯥꯝ ꯇꯨꯅꯤꯡꯕꯤ ꯑꯗꯨꯃꯥꯏ ꯈꯨꯝꯃꯥꯗꯤ ꯇꯥꯜꯂꯣꯏꯗ꯭ꯔꯣ
ꯅꯪ ꯉꯁꯥꯏ ꯇꯧꯔꯕꯗꯣ ꯑꯩ ꯈꯨꯝꯂꯝꯃꯅꯤꯀꯣ ꯌꯥꯝꯅ ꯇꯨꯝꯅꯤꯡꯕ ꯃꯑꯣꯡꯗ
ꯅꯪꯗ꯭ꯔꯣ ꯈꯨꯃꯦ ꯍꯣꯏ ꯑꯗꯨꯒꯤ ꯇꯨꯝꯅꯤꯡꯉꯗꯤ ꯇꯨꯝꯈ꯭ꯔꯣ ꯍꯥꯏꯕꯅꯤꯗ ꯃꯤ ꯇꯨꯝꯅꯤꯔꯀꯥꯟꯗ ꯗꯤꯁꯇꯔꯕ ꯑꯦ ꯀꯩꯅꯣ ꯑꯗꯨ ꯗꯤꯁꯇꯥꯔꯕ ꯇꯧꯕꯗ ꯅꯨꯡꯉꯥꯏꯇꯕꯀꯣ ꯑꯩꯕꯨꯁꯨ ꯇꯧꯕꯗꯣ ꯑꯩꯅ ꯅꯨꯡꯉꯥꯏꯇꯕꯀꯣ
ꯏꯁ ꯑꯩꯗꯤꯀꯣ ꯑꯩ ꯌꯥꯝ ꯇꯨꯅꯤꯡ ꯀꯥꯟꯗ ꯀꯣꯜ ꯂꯥꯛꯑꯗꯤ ꯁꯥꯏꯂꯦꯟꯗ ꯅꯝꯃꯅꯤ ꯑꯗꯨ ꯑꯣ ꯑꯗꯨ ꯅꯝꯗꯕꯤꯗ ꯄꯥꯏꯈꯠꯂꯗꯤ ꯑꯗꯨꯝ ꯉꯥꯡꯕ ꯌꯥꯏꯑꯕ
ꯑꯁꯦꯡꯝꯕꯅꯦ ꯑꯩꯅ ꯇꯨꯝꯅꯤꯡꯃꯟꯈ꯭ꯔꯗꯤ ꯑꯩꯅ ꯌꯥꯝ ꯇꯨꯝꯅꯤꯡꯉꯥꯏ ꯑꯗꯨ ꯀꯣꯜ ꯇꯧꯔꯛꯑꯗꯤ ꯗꯤꯁꯇꯥꯔꯕ ꯅꯝ ꯑ ꯁꯥꯏꯂꯦꯟꯗ ꯅꯝꯃꯦꯕ
ꯑꯗꯨꯕꯨ ꯋꯥꯔꯤ ꯁꯥꯅꯤꯡꯕ ꯃꯤ ꯂꯩꯔꯗꯤ ꯋꯥꯔꯤ ꯁꯅꯕ ꯌꯥꯒꯗꯕ ꯃꯤ ꯑꯣꯏꯔꯗꯤ ꯑꯗꯨꯝ ꯄꯥꯏꯈꯠꯂꯦ
ꯑꯩ ꯇꯨꯝꯕꯗꯣ ꯑꯅꯤꯔꯛ ꯑꯣꯏꯔꯝꯅꯤꯀꯣ ꯅꯪ ꯍꯧꯒꯠꯄꯤꯕꯗꯣ ꯑꯅꯤꯔ ꯑꯣꯏꯔꯝꯅꯤ
ꯎꯝ
ꯌꯥꯝꯗꯤ ꯇꯨꯝꯅꯤꯡꯕꯅꯦꯕ ꯑꯗꯨ ꯑꯣꯏꯔꯁꯨ
ꯅꯪ ꯇꯨꯝꯃꯤꯗꯨꯗꯤ
ꯑꯗꯨ ꯇꯨꯝꯕꯗꯁꯨ ꯑꯇꯣꯞꯄ ꯑꯣꯏꯔꯗꯤ ꯑꯇꯣꯞꯄ ꯃꯤꯅ ꯇꯧꯔꯛꯑꯗꯤ ꯑꯩ ꯄꯥꯏꯈꯠꯂꯔꯣꯏ
ꯑꯩꯁꯨ ꯑꯇꯣꯞꯄ ꯃꯤꯅꯤ
ꯑꯦ ꯑꯇꯣꯞꯄ ꯃꯤꯅꯤ ꯀꯏꯅ
ꯑꯇꯣꯞꯄ ꯃꯤꯅꯦ ꯅꯆꯦꯅꯦ
ꯅꯆꯦꯅꯦ ꯑꯇꯣꯞꯄ ꯃꯤꯅꯦ ꯍꯥꯏ ꯑꯃꯨꯛ
ꯑꯩ ꯑꯩ ꯇꯝ ꯅꯤꯡꯈ꯭ꯔꯦ
ꯇꯨꯝꯕ ꯌꯥꯔꯣꯏ
ꯑꯁ ꯍꯌꯦꯡ ꯍꯌꯦꯡ ꯑꯁ ꯍꯌꯦꯡ ꯀꯩꯅꯣ ꯍꯧꯒꯜꯂꯒ ꯆꯥꯛ ꯊꯣꯡꯉꯤꯁꯤ ꯇꯜꯂꯤꯗ ꯊꯣꯡꯕꯤ ꯑꯣ
ꯅꯪꯁꯤꯗꯤꯀꯣ ꯌꯥꯝ ꯇꯟꯕ꯭ꯔꯕ
ꯑꯩ ꯑꯩ ꯑꯩ ꯊꯕꯛ ꯇꯧꯗ꯭ꯔꯗꯤ ꯇꯕ ꯌꯥꯏ ꯑꯗꯨ ꯊꯕꯛ ꯇꯧꯋꯀꯣ ꯌꯥꯝ ꯇꯜꯂꯤ ꯑꯥ ꯀꯩꯅꯣ ꯑꯩ ꯃꯄꯥꯟꯂꯣꯝꯗ ꯂꯩ ꯂꯩꯕ ꯃꯇꯝꯁꯨ ꯗꯥꯗꯥ ꯈꯣꯏꯒ ꯂꯩꯕꯗꯣ ꯑꯩꯗꯣ ꯄꯨꯡ ꯑ ꯀꯩꯅꯣ ꯑꯌꯨꯛ ꯑꯌꯨꯗ ꯇꯔꯦꯠ ꯅꯤꯄꯥꯟ ꯅꯤꯄꯥꯥꯟꯗ ꯆꯠꯂꯦꯕ
ꯎꯝ
ꯑꯗꯨꯒ ꯍꯜꯂꯛꯕꯗꯣ ꯎꯝ ꯇꯔꯦꯠ ꯅꯤꯄꯥꯜꯒꯨꯝꯕꯗꯨꯀꯣ
ꯎꯝ
ꯑꯗꯨꯒꯨꯝꯕꯗ ꯏꯣꯛ ꯂꯥꯛꯏꯕ ꯑꯗꯨꯒꯤ ꯑꯁ ꯌꯥꯝꯗꯕꯅꯤ ꯑꯌꯨꯗꯗꯤ ꯆꯥꯛ ꯌꯦꯟꯁꯥꯡ ꯐꯖꯅ ꯊꯣꯡꯗꯦ ꯆꯥꯛꯒꯨꯝꯕ ꯄꯪꯊꯣꯛ ꯊꯣꯡꯕꯤꯔꯒ ꯆꯥꯛꯒꯨꯝꯕ ꯊꯧꯔꯒ ꯑꯩꯒꯤ ꯇꯤꯐꯤꯟꯗ ꯍꯥꯎꯔꯒ ꯌꯦꯔꯨꯝ ꯉꯧꯔꯒ ꯆꯠꯀꯅꯤ ꯃꯣꯏꯗꯤ ꯌꯦꯟꯁꯥꯡ ꯇꯒꯅꯤ ꯑꯗꯨ ꯂꯥꯛꯑꯔꯒꯁꯤꯁꯨ ꯑꯥ ꯑꯥ ꯑꯗꯨꯗꯥ ꯑꯩꯈꯣꯏ ꯑꯗꯨꯝ ꯎꯝ ꯃꯣꯏꯗꯣ ꯊꯕꯛ ꯉꯟꯅ ꯂꯥꯛꯑꯗꯤꯀꯣ
ꯎꯝ
ꯃꯣꯏꯅ ꯑꯗꯨꯝ ꯇꯧꯕꯤꯅꯤ ꯅꯨꯡꯉꯥꯏꯌꯦ
ꯍꯧꯖꯤꯛꯇꯤ ꯎꯄꯥꯏ ꯂꯩꯇ꯭ꯔꯦ
ꯍꯧꯖꯤꯛꯁꯨ ꯗꯗꯥꯅ ꯑꯗꯨꯝ ꯊꯣꯡꯕꯤꯔ ꯅꯨꯡꯗꯥꯡꯗꯗꯤ ꯑꯌꯨꯗꯗꯤ ꯑꯩꯅ ꯊꯣꯡꯎ ꯇꯥꯔꯦ ꯅꯨꯡꯗꯥꯡꯗꯗꯤ ꯁꯨꯝ ꯅꯛꯅ ꯁꯪꯉꯔꯛ ꯑꯩꯗꯤ
ꯄꯨꯡ ꯇꯔꯦꯠ ꯃꯈꯥꯏ ꯎꯝ